ꯍꯦꯜꯂꯣ ꯍꯜꯂꯣ ꯇꯥꯔꯕꯣ ꯑꯣ ꯀꯩꯗꯧꯔꯤꯅꯣ
ꯏꯔꯣꯟꯕ ꯊꯣꯡꯉꯦ
ꯑꯣ ꯆꯥꯗ꯭ꯔꯤꯕꯣ
ꯆꯥꯗ꯭ꯔꯤꯌꯦ ꯍꯣꯏ
ꯑꯣ ꯀꯩ ꯏꯔꯣꯜꯂꯤꯅꯣ
ꯌꯦꯟꯗꯦꯝꯒ ꯑꯂꯨ
ꯎꯝ ꯀꯅꯥ ꯀꯅꯥ ꯂꯩꯒꯦ
ꯢꯊꯥꯟꯅ ꯂꯩꯌꯦ
ꯔꯦꯟꯇ ꯂꯩꯕ꯭ꯔꯣ
ꯍꯣꯏ
ꯑꯣ ꯀꯣꯂꯦꯖꯅ ꯀꯥꯏ ꯇꯧꯒꯦ
ꯀꯣꯂꯦꯖ ꯀꯥꯗꯦꯗ
ꯑꯣ ꯑꯗꯨꯗꯤ ꯀꯩꯗꯧꯔꯤꯒꯦ
ꯊꯕꯛ ꯃꯆꯥ ꯑꯃ ꯌꯥꯎꯋꯦ
ꯎꯝ ꯀꯣꯂꯦꯖ ꯂꯣꯏꯈ꯭ꯔꯕꯣ
ꯀꯣꯂꯦꯁ ꯀꯥꯗꯦ
ꯀꯥꯗ꯭ꯔꯦ
ꯍꯣꯏ
ꯑꯝ ꯀꯌꯥꯗꯩ ꯀ ꯇꯨꯋꯤꯞꯇ ꯂꯣꯏꯁꯤꯟꯈꯔꯦ ꯑꯗꯨꯗꯤ
ꯇꯨꯋꯤꯞꯁꯨ ꯂꯣꯏꯁꯤꯟꯗꯦ
ꯂꯣꯏꯒꯤꯕꯩꯔꯣ ꯀꯣꯂꯦꯖ ꯇꯝꯕ
ꯀꯣꯂꯦꯖ ꯀꯥꯗꯦ ꯍꯥꯏꯔꯒ
ꯍꯥꯏ
ꯀꯥꯁ ꯇꯦꯟ ꯈꯛꯇ ꯀꯥꯔ ꯂꯣꯏꯔꯦ ꯍꯥꯏ
ꯑꯣ ꯑꯩꯅ ꯈꯜꯂꯤꯅ ꯇꯨꯌꯦꯜꯐꯇ ꯂꯣꯏꯁꯤꯟꯒ꯭ꯔꯒ ꯀꯣꯂꯦꯖ ꯇꯧꯗꯕꯤꯗ ꯊꯕꯛ ꯑꯣꯏꯅ ꯇꯧꯔꯔ ꯁꯤꯅꯤ
ꯅꯠꯇꯦ ꯅꯠꯇꯦ
ꯎꯝ ꯀꯌꯥꯝ ꯀꯨꯏꯔꯒꯦ ꯇꯦꯜ ꯂꯣꯢꯁꯤꯟꯈꯤꯕ
ꯇꯨ ꯊꯥꯎꯖꯟ ꯇ꯭ꯋꯦꯟꯇꯤ ꯊ꯭ꯔꯤꯗ ꯑꯣꯏꯔꯝꯅꯤ
ꯑꯣ
ꯇ꯭ꯋꯦꯟꯇꯤ ꯊ꯭ꯔꯤ ꯇ꯭ꯋꯦꯟꯇꯤ ꯐꯣꯔ ꯀꯥꯎꯈ꯭ꯔꯦꯅꯦ
ꯇ꯭ꯋꯦꯟꯇꯤ ꯊ꯭ꯔꯤꯗ ꯂꯣꯏꯔꯒꯗꯤ ꯑꯩꯈꯣꯏꯒꯤ ꯑꯣꯏꯗꯧꯕ
ꯆꯍꯤ ꯀꯌꯥ ꯁꯨꯔꯒꯦ ꯅꯪꯗꯤ
ꯍꯥ ꯍꯥ ꯇ꯭ꯋꯦꯟꯇꯤ ꯇꯨ
ꯍꯥꯥ
ꯑꯉꯥꯡꯅꯦ
ꯑꯉꯥꯡ ꯍꯥꯏꯕꯁꯤ ꯆꯍꯤ ꯀꯌꯥꯅꯣ ꯍꯥꯏꯕ
ꯇ꯭ꯋꯦꯟꯇꯤ ꯇꯨ
ꯎꯝ ꯑꯩꯉꯣꯡꯗꯒꯤ ꯍꯦꯟꯂꯤꯅꯦ ꯑꯍꯥꯟꯅꯦ ꯑꯗꯨꯗꯤ
ꯅꯪꯗꯤ
ꯑꯩꯗꯤ ꯇ꯭ꯋꯦꯟꯇꯤ ꯁꯨꯗꯧꯔꯦ
ꯑꯣ
ꯇꯨꯋꯦꯟꯗꯤꯕꯨꯗꯤ ꯁꯨꯗ꯭ꯦꯀꯣ ꯗꯦꯠ ꯂꯥꯛꯇ꯭ꯔꯦ ꯌꯥꯎꯗꯤ ꯌꯧꯗꯧꯔꯦ
ꯑꯣ ꯃꯟꯗꯩ ꯆꯨꯝꯃꯒ ꯗꯦꯠ ꯂꯥꯛꯇꯔꯤꯅꯦ ꯑꯗꯨꯗꯤ
ꯍꯣꯏ ꯃꯟꯗꯤ ꯌꯥꯔꯦ ꯗꯦꯠ ꯈꯔꯗ ꯉꯥꯏꯔꯦ ꯅꯨꯃꯤꯠ ꯇꯔꯥ ꯇꯔꯥꯃꯨꯛ ꯂꯩꯥꯏꯔꯤ ꯑꯗꯨꯒ ꯁꯨꯅꯤꯡꯉꯥꯢ
ꯎꯝꯍꯨꯝ ꯑꯗꯨꯗꯤ ꯂꯥꯁ ꯋꯤꯛꯇ ꯇꯥꯔꯦ
ꯍꯣꯏ ꯂꯥꯁ ꯋꯤꯛ
ꯀꯩ ꯏꯟꯖꯥꯡ‌ ꯆꯥꯕꯔ
ꯏꯔꯣꯝꯕ
ꯀꯩ ꯏꯔꯣꯟꯕꯅꯣ
ꯃꯥꯎ ꯀꯩꯅꯣꯗꯣ ꯈꯪꯕ꯭ꯔꯥ ꯌꯥꯏꯉꯪ
ꯌꯥꯏꯉꯪ ꯌꯥꯏꯉꯪ ꯑꯣ ꯈꯪꯉꯦ
ꯃꯆꯨꯗꯣ
ꯃꯆꯨꯒꯤ ꯐ꯭ꯂꯥꯋꯔꯗꯣ
ꯑꯥ ꯑꯗꯨꯗꯣ ꯑꯥ ꯑꯗꯨꯒ ꯑꯗꯨ ꯏꯔꯣꯝꯕ ꯑꯗꯨꯒ ꯌꯦꯟꯗ꯭ꯔꯦꯝꯒ ꯏꯔꯣꯝꯕ
ꯋꯥꯎ
ꯀꯩꯗꯧꯔꯒꯦ
ꯍꯥꯎꯅꯤ ꯍꯥꯏꯕꯅꯤꯗ
ꯍꯥ ꯍꯥꯎꯋꯤ ꯍꯥꯎꯋꯤ ꯅꯪ ꯀꯋꯥꯏꯗ ꯊꯕꯛ ꯇꯧꯔꯤꯅꯣ ꯀꯋꯥꯏ ꯂꯩꯔꯤꯅꯣ
ꯑꯩ ꯇꯝꯄꯥꯛꯇ ꯏꯝꯐꯥꯜꯗ ꯂꯩ
ꯎꯝ ꯀꯩ ꯊꯕꯛ ꯌꯥꯎꯔꯤꯔꯤꯒꯦ
ꯀꯦꯐꯦ
ꯑꯣ ꯔꯦꯟꯇ ꯂꯩꯕꯗꯣ
ꯎꯝ
ꯔꯦꯟꯇ ꯂꯩꯕꯗꯨꯒ ꯔꯦꯟꯀꯤ ꯐꯤ ꯄꯤꯒꯤꯕꯗꯨꯒ ꯑꯗꯒꯤꯗꯤ ꯅꯪꯒꯤ ꯆꯥꯕ ꯊꯛꯄꯒꯤꯒ ꯂꯦꯝꯕ꯭ꯔꯥ ꯀꯦꯐꯦ ꯌꯥꯎꯕꯗꯣ
ꯂꯦꯝꯗꯦ
ꯑꯗꯨꯝ ꯐꯤꯛꯁ ꯇꯥꯔꯦ
ꯑꯣꯏꯔꯣꯝ ꯐꯤꯛꯁ ꯇꯥꯔꯦ
ꯑꯁ ꯑꯗꯨꯗꯤ ꯇꯟꯗ꯭ꯔꯥ ꯌꯨꯝ ꯁꯦꯚꯤꯡꯖꯨ ꯑꯝꯕꯛ ꯉꯝꯗ꯭ꯔꯦ ꯁꯦꯚꯤꯡꯖꯨ ꯑꯝꯕꯛ ꯇꯧꯔꯝꯃꯔꯣꯏ ꯑꯗꯨꯗꯤ
ꯁꯦꯚꯤꯡ ꯇꯧꯔꯦꯗ ꯍꯦꯛ ꯇꯣꯂꯣꯞ ꯐꯪꯕ ꯍꯦꯛꯇ ꯂꯣꯏꯅ ꯂꯣꯏꯁꯤꯟꯕ
ꯎꯝ ꯏꯆꯤꯜ ꯏꯅꯥꯎ ꯀꯌꯥ ꯁꯨꯒꯦ
ꯑꯅꯤ ꯌꯥꯝꯃꯦ
ꯑꯥꯃꯦ
ꯎꯝ
ꯎꯝ ꯅꯪ ꯀꯌꯥꯁꯨꯕ
ꯑꯩꯅ ꯃꯌꯥꯏ ꯁꯨꯕꯅꯦ
ꯃꯌꯥꯏ ꯁꯨꯕ ꯑꯧ ꯃꯈꯥꯗ ꯀꯌꯥ ꯁꯨꯕ ꯀꯌꯥ ꯂꯩꯔꯤꯒꯦ
ꯃꯈꯥꯗ
ꯑꯅꯤ ꯂꯩꯔꯤ
ꯑꯗꯨꯗꯤ ꯐꯣꯔ
ꯎꯝ
ꯐꯣꯔ ꯐꯥꯏꯚ ꯍꯥꯏꯇꯔꯦ ꯃꯌꯥꯏ ꯇꯨ ꯇꯨ ꯑꯅꯤꯒꯤ ꯃꯌꯥꯏꯗꯗꯤ ꯅꯪꯅ ꯇꯥꯔꯦ
ꯎꯝ
ꯊꯥꯔꯠ ꯁꯨꯕ꯭ꯔꯥ ꯇꯨ ꯁꯨꯕ꯭ꯔꯥ
ꯊꯥꯔꯠ
ꯎꯝ ꯅꯨꯄꯤ ꯀꯌꯥ ꯅꯨꯨꯄꯥ ꯀꯌꯥꯅꯣ
ꯅꯨꯄꯤ ꯉꯥꯛꯇ ꯅꯨꯄꯥ ꯑꯃ
ꯅꯨꯄꯥ ꯗꯨꯅ ꯑꯇꯣꯝꯕ
ꯅꯨꯄꯥꯅ ꯈ꯭ꯋꯥꯏ ꯑꯍꯟ
ꯑꯣ ꯑꯗꯨꯗꯤ ꯌꯥꯝ ꯑꯗꯨꯗꯤ ꯎꯝ ꯑꯩꯈꯣꯏ ꯅꯨꯄꯥ ꯌꯥꯝ ꯍꯣꯡ ꯑꯃꯅꯤ ꯂꯧꯖꯔꯒꯦꯔꯥ
ꯑꯃꯅꯤ ꯂꯧꯖꯔꯒꯦ ꯄꯤꯔꯛꯑꯣ
ꯂꯣ ꯂꯣ ꯐꯔꯤꯗ ꯄꯤ
ꯅꯪꯀꯌꯥ
ꯑꯍꯨꯝ
ꯅꯪꯗꯤ
ꯑꯩꯅ ꯁꯤꯀꯦꯟ
ꯎꯝ
ꯐꯥꯔꯁꯇꯅ ꯁꯤꯁꯇꯔ ꯑꯃ ꯂꯩꯔꯦ ꯁꯦꯀꯦꯟꯗ ꯑꯩ ꯂꯩꯔꯦ ꯊꯥꯔꯠꯇꯅ ꯕ꯭ꯔꯗꯔ
ꯎꯝ
ꯎꯝ ꯅꯨꯡꯉꯥꯏꯕ꯭ꯔꯥ ꯀꯦꯐꯦ ꯌꯥꯎꯕꯗꯣ
ꯍꯣꯏ ꯌꯥꯎ ꯅꯨꯡꯉꯥꯏꯗ ꯏꯁꯁ ꯋꯥꯗ ꯋꯥꯏꯑꯦ
ꯄꯨꯡ ꯀꯌꯥꯗꯒꯤꯡ ꯀꯌꯥꯐꯧ ꯇꯧꯒꯦ
ꯄꯨꯡ ꯇꯔꯥꯗꯒꯤꯅ ꯄꯨꯡ ꯇꯔꯦꯠ ꯃꯈꯥꯏꯨꯛ ꯀꯌꯥ ꯀꯥꯁꯇꯃꯔꯕꯨ ꯌꯥꯝ ꯂꯥꯛꯑꯗꯤ ꯑꯗꯨꯝ ꯂꯩꯕ
ꯑꯣ ꯀꯦꯐꯦꯁꯦ ꯐꯥꯁ ꯐꯨꯗꯀ ꯄꯨꯟꯕꯤꯗ꯭ꯔꯥ
ꯍꯣꯏ
ꯎꯝ
ꯃꯣꯃꯣ ꯆꯧ ꯆꯧ ꯐ꯭ꯔꯥꯏ ꯔꯥꯏꯁ ꯂ ꯊ
ꯎꯝ ꯑꯣ ꯃꯐꯝ ꯀꯥ ꯑꯣꯏ ꯒꯥꯗꯣ
ꯃꯐꯝꯗꯤ ꯎꯔꯤꯄꯣꯛ
ꯎ ꯃꯃꯤꯡ ꯀꯩ ꯀꯧꯕ ꯅꯣ ꯀꯦꯐꯦꯗ
ꯑꯣꯡꯂꯤ ꯀꯦꯐꯦ
ꯑꯣꯡꯂꯤ ꯀꯦꯐꯦ
ꯀꯣꯖꯤ ꯀꯣꯖꯤ
ꯀꯣꯖꯤ
ꯎꯝ
ꯑꯣꯖꯤ ꯍꯥꯏꯔꯣ ꯀꯣꯖꯤ ꯍꯥꯏꯔꯣ
ꯀꯣꯖꯤ
ꯑꯣ ꯅꯣꯡ ꯐꯥꯗꯣꯛ ꯆꯉꯛꯄ ꯌꯥꯏꯗꯅ
ꯎꯝ ꯆꯪꯉꯛꯑꯣ
ꯎꯝ ꯑꯩꯈꯣꯏꯅ ꯑꯩ ꯀꯣꯂꯦꯖ ꯂꯥꯛꯄꯗ ꯍꯜꯂꯛꯄꯗ ꯆꯪꯉꯦꯗꯅ
ꯎꯝ
ꯀꯣꯂꯦꯖꯁꯦ ꯗꯦꯝ ꯗꯦꯝꯗ
ꯎꯝ
ꯗꯦꯝ ꯑꯥꯔꯁꯇ
ꯅꯛꯑꯦꯗꯅ ꯑꯗꯨꯗꯤ
ꯅꯠꯇꯦꯍꯦ ꯎꯔꯤꯄꯣꯛ ꯌꯥꯝ ꯂꯥꯞꯄꯨ
ꯎꯔꯤꯄꯣꯛꯇꯤ ꯊꯥꯡꯃꯩꯕꯟꯁꯦ ꯅꯪꯅ ꯑꯩꯍꯦ
ꯅꯠꯇꯥ ꯕꯖꯥꯔꯗꯒꯤ ꯅꯠꯇꯦ
ꯑꯁ ꯑꯩꯅ ꯍꯥꯏꯖꯦ ꯎꯔꯤꯄꯣꯛꯇꯣ ꯑꯗꯨꯒ ꯊꯥꯡꯃꯩꯕꯟꯒꯖꯦ ꯅꯛꯑꯦꯕ ꯊꯥꯡꯃꯩꯕꯟꯗꯅꯤ ꯗꯦꯝ ꯀꯣꯂꯦꯖ ꯂꯩꯔꯤꯖꯦ
ꯎꯝ
ꯂꯛꯑꯦ ꯑ ꯒꯥꯔꯤ ꯃꯆꯥꯗ ꯐꯣꯔ ꯐꯥꯏꯚ ꯃꯤ ꯐꯣꯔ ꯐꯥꯏꯚ ꯃꯤꯅꯠꯁ ꯑꯃꯈꯛꯇꯅꯤ ꯀꯩꯅꯣ
ꯎꯝ
ꯑꯗꯨ ꯒꯥꯔꯤ ꯆꯤꯜꯂꯒꯗꯤ ꯈꯔ ꯍꯦꯟꯅ ꯆꯪꯕ ꯌꯥꯏ ꯑꯗꯨ ꯁꯣꯝ ꯅꯥꯒꯥꯃꯄꯥꯜꯂꯣꯝ ꯆꯠꯂꯗꯤ ꯆꯤꯟꯒꯅꯤ ꯑꯗꯨꯅ ꯁꯨꯟ ꯀꯪꯂꯥ ꯄꯥꯠ ꯂꯣꯝꯗ ꯂꯥꯛꯀꯗꯧꯕ ꯑꯗꯨꯒ ꯑꯣꯚ꯭ꯔ ꯕ꯭ꯔꯤꯖ ꯂꯥꯟ ꯐ꯭ꯂꯥꯏꯑꯣꯕ꯭ꯔꯗꯨ ꯂꯥꯜꯂ ꯂꯥꯛꯀꯗꯕ
ꯎꯝ
ꯈꯔ ꯊꯨꯅ ꯌꯧꯅꯤꯡꯉꯗꯤ ꯏꯊꯟꯗ ꯂꯩꯕꯗꯤ ꯇꯟꯗ꯭ꯔꯣ
ꯇꯟꯗꯦꯗꯥ ꯂꯩ ꯅꯨꯡꯉꯥꯏ
ꯀꯌꯥꯝ ꯀꯨꯏꯔꯦ ꯂꯩꯕ
ꯀꯨꯏꯔꯦ ꯑꯩꯗꯤ
ꯑ ꯑꯗꯣ ꯑꯗꯨꯗ ꯑꯗꯨꯝ ꯂꯩꯔꯒ ꯄꯩꯁꯥꯗꯤ ꯑꯗꯨꯝ ꯃꯥꯡꯍꯜꯂꯤ ꯅꯪ ꯅꯣꯏꯒꯤ ꯀꯩꯅꯣꯅ ꯉꯥꯡꯗ꯭ꯔꯣ ꯄꯦꯔꯦꯟꯁꯈꯩꯅ ꯉꯥꯡꯗ꯭ꯔꯣ ꯄꯩꯁꯥꯗꯤ ꯁꯦꯚꯤꯡ ꯄꯨꯉꯝꯗꯦꯅ
ꯑꯩ ꯔꯤꯆꯥꯔꯖ ꯈꯇꯝ ꯑꯣꯏꯔꯁꯨ ꯑꯗꯨꯝ ꯗꯥꯟ
ꯃꯥꯅꯤ ꯔꯤꯆꯥꯔꯖ ꯈꯛ ꯑꯣꯏꯁꯨ ꯀꯥꯞꯄꯀꯣꯟꯅꯔ ꯃꯤꯉꯣꯟꯗꯩ ꯂꯧꯗꯧ ꯁꯔꯨꯛꯄꯨꯗꯤ
ꯎꯝ
ꯎꯝ ꯎꯝꯍꯨꯞ ꯆꯍꯤ ꯀꯌꯥ ꯁꯨꯔꯒꯦ ꯂꯩꯕ ꯑꯗꯨꯗ
ꯑꯩ ꯁꯤ ꯔꯦꯟꯗ ꯂꯩꯕꯁꯤ ꯆꯍꯤ ꯑꯅꯤ ꯁꯨꯔꯦ
ꯑꯁ ꯑ ꯑꯗꯨꯗꯤ ꯅꯪꯒꯤ ꯕꯤ ꯑꯦꯠ ꯇꯨꯅ ꯂꯥꯛꯑ ꯂꯥꯛꯑꯒ ꯅꯪꯒꯤ ꯀꯦꯐꯦꯗꯨꯗ ꯑꯗꯨꯝ ꯑꯆꯥꯄꯣꯠ ꯆꯥꯍꯟ ꯌꯥꯔꯦꯅꯦ
ꯍꯥ ꯑꯩꯒꯤ ꯕꯤ ꯑꯦꯐ ꯍꯥꯏꯕ
ꯅꯪꯒꯤ ꯕꯤ ꯑꯦꯞꯇꯣ
ꯎꯝ
ꯑꯗꯨ ꯀꯧꯔ ꯀꯧꯔ ꯑꯆꯥꯄꯣꯠ ꯄꯤꯖ ꯌꯥꯔꯦ ꯍꯥꯏꯕ ꯄꯩꯁꯥꯗꯨ ꯅꯪꯒꯤ ꯀ꯭ꯁꯇꯃ꯭ꯔ ꯋꯥꯠꯇꯅꯕ
ꯕꯤꯑꯦꯕꯨ ꯂꯩꯇꯦ ꯑꯉꯥꯡ ꯑꯣꯏꯔꯤ ꯂꯩꯇꯦ
ꯀꯩꯒꯤ ꯂꯩꯇ꯭ꯔꯤꯅꯣ ꯍꯥꯏꯖꯦ ꯂꯩꯁꯥꯕꯤꯅ ꯀꯔꯤ ꯇꯧꯒ꯭ꯔꯦ
ꯇꯟꯒꯅꯨ ꯗꯤꯁꯇꯥꯔꯦꯝ ꯍꯣꯏꯒ
ꯍꯥꯥ
ꯍꯣꯏ ꯗꯤꯁꯇꯥꯔꯦꯝ ꯃꯣꯏꯕ ꯇꯟꯕ
ꯎꯝ ꯀꯩꯅꯣ ꯅꯪ ꯗꯤꯁꯇ꯭ꯕ ꯑꯣꯏꯔꯤꯖꯦ
ꯈꯟꯅꯕꯅ ꯈꯟꯅꯕꯅ
ꯀꯔꯤ
ꯈꯠꯅꯕꯔ ꯈꯠꯅꯕꯗ ꯂꯥꯎꯅꯕꯣ ꯈꯣꯡꯉꯉꯣ
ꯀꯁꯤꯒꯤ ꯂꯥꯎꯅꯩꯅꯣ ꯍꯥꯏꯖꯦ ꯋꯥꯔꯤ ꯁꯥꯟꯅꯗꯕꯩꯔꯕ
ꯅꯠꯇꯦꯗꯝ ꯀꯩ ꯀꯩ ꯃꯔꯝ ꯈꯖꯤꯛꯇꯪ ꯃꯔꯝ ꯑꯣꯏꯔꯁꯨ ꯑꯗꯨ ꯎꯝ ꯌꯦꯠꯅꯥꯗ ꯈꯠꯅꯕꯗꯣ
ꯎꯝ
ꯇꯟꯕꯅ ꯐ꯭ꯔꯤꯗ ꯐ꯭ꯔꯤꯗꯝꯗ ꯂꯩꯕꯅ꯫
ꯎꯝ꯫ ꯎꯝ ꯎꯝ ꯎꯝ ꯎꯝ ꯎꯝ ꯎꯝ ꯎꯝ ꯐ꯭ꯔꯤꯗꯝꯅ ꯐꯔꯦ꯫
ꯑꯗꯨꯅ ꯐꯩ
ꯑꯣ ꯐꯩꯅꯦ ꯑꯗꯨꯗꯤ꯫ ꯂꯥꯏꯔꯤꯛ ꯇꯝꯁꯤꯟꯗꯅ ꯑꯩꯈꯣꯏꯗꯤ ꯃꯊꯥ ꯁꯥꯔꯦ꯫
ꯇꯝꯃꯣ ꯇꯝꯃꯣ ꯂꯥꯏꯛ ꯇꯝꯃꯣ ꯐꯖꯅ ꯇꯝꯃꯣ ꯎꯏꯁ ꯑꯣꯐꯤꯁꯥꯔ ꯑꯣꯏꯅ꯫
ꯄꯨꯂꯤꯁ ꯑꯣꯐꯤꯁꯔ ꯑꯣꯏꯅꯤꯉ
ꯅꯇꯩꯗ ꯑꯣꯐꯤꯁꯔ ꯑꯣꯏ ꯅꯤꯡꯍꯥ ꯂꯥꯏꯔꯤꯛ ꯐꯖꯅ ꯇꯝꯃꯨ ꯍꯥꯏꯕꯅꯦ
ꯑꯣ ꯑꯣꯏꯍꯧꯕꯗꯗꯤ ꯀꯃꯥꯏꯅ ꯇꯧꯕ ꯃꯌꯥꯝ ꯇꯥꯖꯜꯂꯨꯔꯒ
ꯍꯣꯏ ꯍꯂꯗꯤ ꯄꯩꯁꯥ ꯇꯣ ꯇꯉꯅ
ꯑꯣꯏꯍꯧꯔꯗꯤ ꯑꯣꯏꯍꯧꯔꯗꯤ ꯄꯩꯁꯥ ꯃꯌꯥꯝ ꯐꯪꯉꯅꯤ ꯑꯣꯏꯍꯧꯗ꯭ꯔꯒꯗꯤ ꯍꯌꯦꯡ ꯨꯒꯂꯤ ꯑꯣꯏ ꯊ ꯑꯩꯁꯨ ꯑꯣꯐꯤꯁꯥꯔ ꯑꯣꯏꯅꯤꯡꯗꯦꯗ
ꯐ ꯑꯃꯅꯤꯅꯤ ꯃꯗꯤꯦ
ꯑꯩ ꯀꯣꯂꯦꯖꯀꯤ ꯄ꯭ꯔꯣꯐꯦꯁꯥꯔꯒꯨꯝꯕ ꯑꯣꯏꯅꯤꯡ꯫ ꯃꯤ ꯃꯃꯥꯡꯗ꯫ ꯀꯩꯅꯣꯁꯤꯅ ꯀꯣꯂꯦꯖ ꯑꯣꯖꯥꯒꯨꯝꯕꯁꯤꯅ ꯈꯔ꯫ ꯑꯣꯐꯤꯁꯥꯔꯅꯕꯨꯗꯤ ꯍꯦꯜꯂꯤꯀꯣ ꯃꯌꯥꯝ ꯃꯌꯥꯝꯅ ꯔꯦꯁꯄꯦꯛ ꯇꯧꯕ꯫ ꯑꯗꯨ ꯇꯥꯔꯁꯨ ꯁꯨꯝ ꯄꯥꯝꯖꯕꯗꯣ꯫ ꯑꯣꯖꯥꯒꯨꯝꯕꯁꯤꯅ ꯐꯩꯅ ꯈꯜꯂꯦ꯫ ꯅꯪ ꯌꯨꯝꯗꯤ ꯂꯥꯞꯄ꯭ꯔꯥ꯫
ꯌꯨꯝꯗꯤ ꯆꯤꯡꯗ꯫
ꯎꯝ꯫ ꯈꯔ ꯂꯥꯞꯄ꯭ꯔꯥ ꯍꯥꯏꯕ ꯍꯥꯏꯗꯤ ꯍꯧꯖꯤꯛꯀꯤ ꯄ꯭ꯂꯦꯟꯒ ꯆꯤꯡꯒꯗꯣ꯫
ꯍꯣꯏ ꯂꯥꯞꯄꯦ꯫
ꯄꯨꯡ ꯀꯌꯥꯃꯨꯛ ꯆꯪꯉꯦ ꯁꯤꯗ ꯑꯗꯨꯗꯩꯅ ꯆꯤꯡ ꯌꯧꯕꯗ꯫
ꯄꯨꯡꯁꯦ ꯑꯍꯨꯝꯒꯨꯝꯕꯔ ꯆꯪꯕ꯭ꯔꯣ꯫
ꯑꯁ ꯂꯥꯞꯄꯦꯍꯦ ꯑꯗꯨꯗꯤ꯫
ꯎꯝ꯫ ꯂꯥꯞꯄ꯫
ꯅꯣꯏ ꯁꯨꯇꯤ ꯐꯪꯗ꯭ꯔꯣ꯫
ꯁꯨꯇꯤ ꯐꯪꯗ꯭ꯔꯣ ꯍꯥꯏꯕ꯫
ꯎꯝ꯫
ꯐꯪꯉꯦ ꯃꯔꯛ ꯃꯔꯛꯇ꯫
ꯃꯔꯛ ꯁꯥꯔꯛꯇꯁꯨ ꯅꯣꯡꯐꯥꯗꯣꯛ ꯊꯕꯛ ꯂꯩꯕꯒꯤ꯫